ꯅꯪ ꯆꯥꯛꯁꯨ ꯆꯥꯔꯔꯣꯏ ꯑꯗꯨ
ꯀꯥꯏꯗꯩ ꯆꯥꯛꯅꯣ ꯆꯥꯔꯔꯣꯏꯌꯦ
ꯃꯣꯏ ꯂꯧꯁꯟꯕꯗꯨꯗꯩ ꯆꯥꯃꯤꯟꯅꯔꯁꯤꯒ ꯍꯥꯏꯔꯛꯇꯕ
ꯍꯥꯏꯔꯛꯇꯦ
ꯅꯪꯒꯤꯅꯦ ꯍꯥꯕꯗ ꯀꯅ ꯁꯨ ꯂꯩꯇꯦ ꯑꯩ ꯅꯠꯇꯅ
ꯃꯤꯑꯣꯏꯕ ꯍꯥꯏꯕꯁꯦ ꯆꯤꯔꯕ ꯇꯥꯟꯖꯥꯗ ꯆꯥꯕ ꯊꯛꯄꯒꯤ ꯃꯇꯥꯡꯗ ꯑꯁꯦꯡꯕ ꯃꯁꯛ ꯈꯪꯉꯤ
ꯑꯩꯅ ꯅꯪꯉꯣꯟꯗ ꯉꯁꯥꯏꯅ ꯂꯥꯛꯑꯣ ꯍꯥꯏꯕ ꯅꯠꯇ꯭ꯔꯣ ꯅꯪꯅ ꯃꯦꯒꯤ ꯆꯥꯔꯒ ꯇꯨꯝꯈ꯭ꯔꯒ ꯑꯩꯅ ꯑꯩ ꯅꯨꯡꯉꯥꯏꯇꯦ
ꯑꯩꯕꯨ ꯅꯨꯡꯁꯤꯕꯤꯕꯁꯤ ꯑꯦꯝ ꯌꯨ ꯂꯩꯕꯥꯛꯕꯁꯤꯗ ꯅꯪ ꯈꯛꯇꯪꯅꯤ ꯀꯅꯥꯝ ꯅꯨꯡꯁꯤꯕꯤꯗꯦ
ꯅꯪꯅ ꯃꯦꯒꯤ ꯆꯔꯥ ꯇꯨꯝꯈꯤꯕꯗ ꯑꯩꯅ ꯇꯨꯝꯕ ꯉꯝꯒꯗ꯭ꯔꯥ ꯁꯤꯗꯤ ꯑ ꯈꯪꯉꯦ ꯏꯕꯦꯝꯃ ꯌꯥꯔꯦꯅꯦ
ꯏꯕꯦꯝꯃ, ꯑꯦꯛꯁ ꯅꯤꯡꯁꯤꯡꯉꯒ ꯇꯨꯝꯗꯕ ꯑꯣꯏꯔꯝꯒꯅꯤꯅꯦ
ꯑꯦꯛꯁ ꯂꯩꯇꯤꯌꯦ ꯑꯩ
ꯅꯪꯁꯦ
ꯎꯝ
ꯎꯝ ꯎꯝ ꯅꯪꯁꯦ ꯑꯦꯛꯁ ꯂꯩꯇꯦ ꯍꯥꯏꯕ
ꯑꯩꯈꯣꯏꯒꯤ ꯅꯨꯡꯁꯤꯕꯤꯕꯁꯨ ꯂꯩꯥꯖꯗꯦ ꯅꯨꯡꯁꯤꯕꯤꯔꯝꯕꯁꯨ ꯂꯩꯥꯖꯗꯦ꯫
ꯍꯣꯏ ꯄꯨꯟꯁꯤꯗꯨꯕꯨꯗꯤ ꯌꯥꯝ ꯇꯣꯜꯂꯦ ꯍꯥꯏꯕ ꯑꯩ ꯆꯣꯞ ꯁ꯭ꯇꯤꯛ ꯂꯩꯔꯤꯕ ꯀꯩꯗꯧꯕ ꯁ꯭ꯄꯨꯟ ꯇꯤꯡꯍꯜꯂꯨꯅꯦꯒꯦ
ꯍꯣꯏ ꯍꯣꯏ ꯆꯨꯝꯃꯦ ꯆꯣꯞ ꯁ꯭ꯇꯤꯛꯇꯨꯅ ꯆꯥꯎꯕ ꯍꯦꯜꯂꯦ
ꯆꯥꯗꯣꯏꯅꯦ ꯃꯦꯒꯤꯁꯤꯒ ꯂꯩꯔꯝꯗ꯭ꯔꯗꯤ ꯑꯩ ꯉꯁꯤ ꯁꯤꯟꯅꯕꯒꯤ ꯐꯤꯚꯝꯅꯤ
ꯑꯩꯗꯤ ꯒ꯭ꯔꯤꯟ ꯇꯤꯁꯨ ꯊꯛꯑꯅꯤ ꯐꯖꯅꯕ ꯑ
ꯅꯪ ꯍꯣꯔꯦꯟ ꯂꯥꯃꯛꯑꯣꯏꯗ꯭ꯔꯣ ꯍꯧꯖꯤꯛ ꯆꯥꯔꯤꯗꯣ
ꯂꯥꯝꯃꯛꯄ ꯂꯥꯝꯃꯛꯇꯕ ꯈꯪꯗꯦꯗ ꯑꯗꯣꯀꯩꯁꯨ ꯀꯥꯏꯗꯦ ꯌꯥꯔꯦ ꯉꯁꯤꯒꯤꯗꯤ ꯁꯤꯅ ꯑꯗꯨꯝ ꯌꯥꯔꯅꯤ꯫
ꯑꯩ ꯅꯉꯣꯟꯗ ꯂꯨꯄꯥ ꯆꯥꯝꯃ ꯀꯥꯄꯛꯇ꯭ꯔꯤꯀꯣ
ꯎꯝ ꯀꯥꯄꯛꯇꯔꯤ ꯀꯥꯄꯛꯑꯣ ꯕꯦꯡꯑꯦꯀꯥꯎꯟ ꯌꯥꯡꯉꯦ
ꯕꯦꯡ ꯑꯦꯀꯥꯎꯟ ꯍꯥꯡꯒꯦ꯫
ꯎꯝ ꯄꯩꯁꯥ ꯌꯥꯎꯗ꯭ꯔꯦ ꯑꯣꯂꯦꯝꯄꯤꯛꯇꯁꯨ ꯒꯣꯜ ꯃꯉꯥ ꯆꯜꯂꯒ ꯑꯦꯀꯥꯎꯟ ꯍꯥꯡꯇꯣꯛꯑꯒ ꯒꯣꯜꯒꯤ ꯑꯦꯀꯥꯎꯟꯒ ꯀꯥꯏꯗꯣ
ꯀꯔꯤ ꯋꯥꯉꯥꯡ ꯁꯉꯥꯡꯅꯣꯗꯨꯅ ꯑꯃꯨꯛ
ꯍꯩꯃ ꯄꯩꯁꯥ ꯑꯝꯇ ꯌꯥꯎꯗꯦ ꯑꯩꯁꯨ ꯄꯩꯁꯥꯗꯣ ꯍꯥꯞꯆꯤꯜꯂꯒ ꯑꯦꯀꯥꯎꯟ ꯍꯥꯡꯇꯣꯛꯀꯦ ꯍꯥꯏꯕ ꯅꯪꯒꯤ ꯂꯨꯄꯥ ꯆꯥꯝꯃꯗꯣ ꯀꯥꯞꯄꯛꯄꯗꯒꯤ ꯃꯔꯤ ꯃꯔꯤ ꯆꯪꯉꯂꯛꯄꯔ ꯌꯦꯡꯒꯦ꯫
ꯑꯣ ꯈꯠꯆꯩ ꯃꯤꯅꯔ
ꯅꯠꯇꯦ ꯑꯩꯒꯤꯗꯤ ꯑꯩꯗꯤ ꯀꯦ ꯑꯗꯨ ꯅꯠꯇꯦ ꯑꯗꯨꯗꯤ ꯕꯕꯥꯒꯤꯅꯤ
ꯅꯪꯒꯤꯗ ꯀꯥꯞꯍꯟꯅꯤꯡꯉꯤꯔꯣ ꯅꯥ
ꯑꯦ ꯕꯕꯥꯏꯗ ꯀꯥꯞꯄꯒ ꯀꯩꯗꯧꯅꯗꯣꯏꯕ ꯑꯩꯗꯤ
ꯁꯚꯦꯟ ꯊ꯭ꯔꯤ
ꯎꯝ ꯋꯥꯟ ꯅꯥꯏꯟ ꯁꯕꯦꯟ ꯊ꯭ꯔꯤ
ꯄꯨꯟꯁꯤꯁꯦ ꯑꯉꯛꯄꯅꯤ ꯖꯤꯔꯣ ꯑꯝꯒ ꯍꯦꯟꯖꯟꯂꯛꯄ꯭ꯔ ꯌꯦꯡꯉꯣ
ꯎꯝ ꯄꯨꯟꯁꯤꯖꯦ ꯑꯉꯛꯄꯅꯤ ꯀꯩꯁ
ꯑꯌꯥ ꯖꯤꯔꯣ ꯑꯅꯤ ꯍꯦꯟꯖꯤꯟꯈ꯭ꯔꯦ ꯍꯥ ꯑꯥ ꯄꯨꯜꯁꯇꯣꯞ ꯑꯃꯒꯤ ꯃꯈꯥꯗ
ꯀꯩꯁꯨ ꯅꯠꯇꯕ ꯖꯦꯔꯣ ꯑꯃꯒꯤ ꯍꯛꯇꯛꯇ ꯄꯩꯁꯥ ꯃꯥꯡꯅꯩ ꯂꯥꯛ ꯂꯥꯛ ꯂꯤꯁꯤꯡ ꯂꯤꯁꯤꯡ ꯃꯥꯡꯅꯩ
ꯍꯧꯖꯤꯛꯇꯤ ꯅꯪ ꯑꯩꯒ ꯈꯠꯅꯔꯁꯨ ꯌꯥꯔꯝꯃꯅꯤ ꯅꯠꯇ꯭ꯔꯥ
ꯌꯥꯅꯦ ꯍꯨ ꯑꯔ ꯌꯨ
ꯕꯣꯏꯂꯔꯅ ꯀꯩꯒꯤꯅꯣ ꯃꯈꯨꯝ ꯈꯨꯝꯖꯤꯜꯂꯗꯤ ꯁꯧꯕ ꯇꯥꯗ꯭ꯔꯤꯁꯦ
ꯅꯪꯅ ꯀꯩꯒꯤꯅꯣ ꯅꯆꯤꯟ ꯃꯦꯟꯁꯤꯜꯂꯗꯤ ꯋꯥ ꯉꯥꯡꯕ ꯇꯥꯗ꯭ꯔꯤꯁꯦ
ꯍꯝꯇꯨꯗꯤ ꯕꯣꯏꯁ ꯊꯣꯛꯂꯛꯇꯧꯋꯦ
ꯍꯝ ꯎꯝ ꯑꯩ ꯆꯩꯅꯥꯗ ꯃꯊꯪ ꯆꯩ ꯀꯣꯏ ꯆꯠꯇꯨꯏꯅꯤ ꯇꯣꯞ ꯇꯤꯛꯁ ꯑꯝꯇꯪ ꯄꯥꯏꯕ ꯇꯝꯗꯕ ꯌꯥꯗꯦ
ꯉꯈꯣꯀꯣ ꯑꯩ ꯀꯩꯅꯣꯝꯇ ꯌꯦꯡꯒꯦ
ꯌꯦꯡꯉꯣ ꯅꯪ ꯌꯦꯡꯕꯗ ꯀꯅꯥꯅꯁꯨ ꯀꯔꯤꯁꯨ ꯍꯥꯏꯗꯦ
ꯅꯪꯗꯨ ꯁꯕꯦ ꯊ꯭ꯔꯤ
ꯅꯪꯒꯤꯗꯃꯛꯇ ꯑꯩ ꯂꯩꯌꯦ
ꯁꯤꯀꯤ ꯑꯃꯗꯤ ꯀꯥꯞꯄ ꯌꯥꯗꯤꯟꯗꯣꯏꯁꯦ ꯄꯨꯟꯁꯤꯁꯦ ꯑꯉꯛꯄꯅꯤ
ꯅꯪꯒ ꯊꯦꯡꯅꯔꯝꯗ꯭ꯔꯕ ꯑꯩ ꯁꯨꯃꯥꯏꯅ
ꯇꯥꯏꯅꯔꯣ ꯏꯕꯦꯝꯃ ꯂꯣꯏ ꯇꯥꯏꯅꯔꯣ
ꯇꯥꯏꯅꯗꯗꯤ ꯒꯩꯅꯣ ꯏ
ꯅꯣꯏꯒꯤ ꯄꯨꯟꯁꯤꯗꯨꯅ ꯃꯥꯡꯉꯛꯄ ꯈꯨꯗꯤꯡꯃꯛ ꯑꯩꯉꯣꯟꯗ ꯂꯣꯏ ꯇꯥꯏꯅꯧ
ꯇꯥꯏꯅꯗ꯭ꯔꯗꯤ ꯀꯩꯩꯅꯣ
ꯑꯩ ꯅꯣꯏꯗ ꯀꯌꯥꯝ ꯌꯥꯝ ꯂꯥꯟꯈ꯭ꯔꯒꯦ
ꯐꯤꯟꯒꯤ ꯑꯣꯐꯔ ꯂꯩꯀꯣ ꯕꯥꯏ ꯒꯦꯠ ꯐꯥꯏꯚ ꯐ꯭ꯔꯤꯑꯦꯟꯅ ꯑꯗꯣ
ꯐꯥꯏꯚꯇꯨꯗꯤ ꯀꯅꯥ ꯀꯅꯥ ꯍꯧꯔ ꯂꯩꯃꯤꯟꯅꯗꯣꯏꯕ ꯅꯪ
ꯅꯪ ꯂꯩꯅꯤꯡꯉꯗꯤ ꯍꯥꯏꯕ ꯋꯥꯅꯦ ꯑꯩ ꯑꯦꯝ ꯀꯦꯐꯤꯟ ꯄꯥꯝꯕ ꯃꯤ ꯅꯠꯇꯦꯀꯣ
ꯀꯩꯅꯣ ꯑꯦꯝ ꯀꯦꯐꯤꯟ ꯍꯥꯏꯕꯣ
ꯑꯣ ꯕꯔꯥꯟꯗ ꯃꯃꯤꯡꯅꯦ ꯕꯔꯥꯟꯗ
ꯀꯩꯅꯣꯕ ꯂꯩꯗꯨꯏꯁꯦ ꯏꯁꯀꯤꯟ ꯀꯤꯌꯥꯔꯣ ꯀꯩꯅꯣꯕ
ꯍꯣꯏ ꯏꯁꯀꯤꯟ ꯀꯤꯌꯔ ꯅꯨꯡ ꯏꯁꯀꯤꯟ ꯀꯤꯌꯔ
ꯀꯥꯟꯅꯕ꯭ꯔꯣ
ꯑꯥ ꯑꯦꯝ ꯀꯦꯐꯤꯟ ꯁꯦ ꯈꯪꯗꯦ ꯃꯣꯏꯒꯤ ꯂꯣꯁꯟꯒꯨꯝꯕ ꯃꯣꯏꯅ ꯍꯧꯔꯛꯄ ꯀꯥꯟꯗ ꯃꯣꯏꯒꯤ ꯂꯣꯁꯟꯒꯨꯝꯕꯗꯨꯗꯤ ꯑꯩ ꯇꯧꯔꯦ ꯑꯗꯨꯗꯤ ꯀꯩ ꯀꯩꯅꯣ ꯇꯧꯋꯦ ꯀꯣꯐꯤ ꯃꯅꯝꯒ ꯅꯝꯃꯀꯥꯟꯗ ꯑꯗꯨꯝ ꯅꯨꯡꯁꯤ ꯕ ꯑꯣꯏꯌꯦ ꯑꯗꯣ ꯕꯣꯗꯤ ꯕꯇꯔꯁꯨ ꯑꯗꯨꯝ ꯗ ꯑꯗꯨꯝ ꯑꯥ ꯆꯣꯀ꯭ꯂꯦꯠ ꯀꯣꯐꯤ ꯃꯅꯝꯅꯝꯃ ꯀꯥꯟꯗ ꯑꯗꯨꯝ ꯈꯤꯇ ꯉꯥꯎꯊꯠꯄꯤ ꯑꯣꯏꯌꯦ
ꯎꯝ
ꯃꯣꯏ ꯑꯅꯝꯕꯅ ꯀꯣꯐꯤ ꯀꯩꯀꯩꯗ ꯀꯩꯅꯣ ꯌꯥꯝ ꯇꯧꯕꯅꯤ ꯐꯣꯀꯁ ꯌꯥꯝ ꯄꯤꯕꯅꯦꯕ
ꯑꯩ ꯅꯪꯉꯣꯟꯗ ꯂꯨ ꯄꯥ ꯆꯥꯃ ꯊꯥꯔꯛꯀꯦ ꯑꯃꯨꯛ ꯑꯗꯨꯒ ꯑꯩꯉꯣꯟꯗ ꯑꯃꯨꯛ ꯍꯜꯂꯛꯀꯗꯝꯅꯤ
ꯀꯩꯒꯤ
ꯃꯣꯏ ꯀꯩꯅꯣ ꯄꯩꯁꯥ ꯀꯩꯅꯣ ꯇꯧꯋꯦ ꯍꯥꯏꯌꯦ
ꯑꯦ
ꯎꯝ ꯑꯥ ꯀꯩꯅꯣ ꯂꯥꯛꯄꯒꯤ ꯔꯤꯋꯥ꯭ꯔꯠ ꯐꯪꯕꯒꯤ ꯍꯥꯏꯌꯦ ꯐꯪꯕ꯭ꯔꯥ ꯌꯦꯡꯒꯦ ꯇꯧꯕꯅꯦ
ꯍꯨꯝꯍꯨꯝꯍꯨꯝꯍꯨꯝꯍꯨꯝ ꯑꯩꯒꯨꯝꯕꯔ ꯅꯪꯖꯨ ꯉꯥꯏꯀꯣ ꯑꯩ ꯀꯩꯅꯣ ꯇꯧꯔꯤ ꯔꯤꯋꯥ꯭ꯔꯠꯇꯨ ꯉꯥꯛꯇꯪ ꯉꯥꯏꯕꯤꯌꯣꯀꯣ ꯑꯩ ꯃꯦꯒꯤ ꯍꯧꯔꯤ
ꯍꯟꯗꯛꯇꯣ ꯑꯩ ꯂꯨꯄꯥ ꯀꯨꯟꯊ꯭ꯔꯥ ꯃꯔꯤꯁꯨ ꯔꯤꯋꯥꯔꯠ ꯐ꯭ꯔꯤꯗ ꯐꯪꯉꯦ
ꯑꯁ ꯏꯕꯦꯝꯃ ꯄꯨꯟꯁꯤꯗ ꯔꯤꯋꯥ꯭ꯔꯠꯀ ꯐ꯭ꯔꯤꯗ ꯐꯪꯕ ꯀꯥꯏꯗꯨ ꯑꯣꯏ
ꯑꯁ ꯂꯨꯄꯥ ꯑꯅꯤꯈꯛ ꯐꯪꯉꯦꯗ
ꯑꯩꯖꯨ ꯂꯨꯄꯥ ꯑꯅꯤ ꯈꯛꯂ ꯀꯩꯅꯣ ꯐꯪꯉꯝꯅꯤ
ꯄꯨꯟꯁꯤꯖꯤ ꯂꯋꯥꯏ ꯊꯋꯥꯏ ꯑꯣꯏꯅ ꯍꯦꯛ ꯇꯧꯔꯗꯥꯅ
ꯗꯥꯎ ꯀꯥꯏꯁꯦ ꯁꯨꯡꯂꯩ ꯂꯩꯇꯕ ꯖꯥꯠꯅꯦ ꯑꯩꯈꯣꯏꯁꯦ
ꯗꯥꯎ ꯍꯥꯏꯕꯗꯣ ꯑꯩꯈꯣꯏ ꯃꯤꯆꯪꯗꯨꯗ ꯂꯩꯇ꯭ꯔꯕꯅꯦ
ꯄꯣꯀꯦꯠ ꯃꯅꯤ ꯒꯣꯁ ꯗꯤꯖꯤꯇꯦꯜ ꯈꯪꯗꯦꯗ ꯇꯧꯔꯤꯁ
ꯑꯩ ꯆꯥꯒꯦ ꯅꯪ ꯑꯩꯅ ꯆꯥꯕꯗ ꯇꯥꯎꯀꯣ
ꯅꯪꯒꯤ ꯏꯕꯦꯝꯃ ꯇꯥꯏꯅꯤꯡꯗꯦ ꯆꯣꯞꯏꯁꯇꯤꯛꯅ ꯊꯠ ꯊꯠ ꯊꯠ ꯆꯤꯡꯈꯠꯄꯗꯣ
ꯆꯣꯞꯏꯁꯇꯤꯛ ꯁꯦ ꯃꯃꯥꯡꯗ ꯁꯝꯖꯤꯟꯅꯗꯦ ꯃꯅꯤꯡꯅ ꯁꯝꯖꯤꯟꯅꯩ
ꯅꯣꯡꯃ ꯅꯣꯡꯃꯒꯤ ꯄꯩꯁꯥꯁꯦ ꯃꯌꯦꯡ ꯇꯥꯕꯅ ꯍꯦꯟꯖꯤꯜꯂꯛ ꯑꯩꯅ ꯇꯧꯔꯛꯏꯀꯣ
ꯑꯩꯅ
ꯎꯪ
ꯑꯩꯅ ꯑꯣꯏꯔꯝꯒꯅꯤ ꯅꯪꯅ ꯅꯠꯇꯦ
ꯑꯗꯨꯗꯤ ꯄꯩꯁꯥ ꯀꯥꯞꯄꯛꯑꯣ ꯌꯥꯝ ꯊꯨꯅ ꯂꯨꯄꯥ ꯂꯤꯁꯤꯡꯑꯅꯤ ꯀꯥꯄꯣ
ꯎꯝ ꯕꯤꯛꯇꯣ ꯑꯥ ꯀꯩꯅꯣ ꯅꯤꯁꯥ ꯁꯥꯟꯅꯔꯛꯀꯅꯣ ꯑꯩꯉꯣꯟꯗ
ꯅꯪꯅ ꯃꯤꯒꯤ ꯃꯃꯤꯡ ꯄꯪꯄꯟ-ꯄꯟꯕ ꯌꯥꯕ꯭ꯔꯥ
ꯆꯣꯞꯁꯇꯤꯛꯁꯦ ꯑꯝꯇꯪ ꯉꯁꯤꯒꯤ ꯅꯨꯃꯤꯠꯁꯤꯗ ꯄꯥꯏꯕ ꯑꯃꯨꯛꯇꯪ ꯇꯝꯒꯦ
ꯇꯝꯒꯅꯨ ꯅꯪꯗꯤ ꯈꯥꯕꯩꯅꯆꯥꯕꯅ ꯄꯛꯆꯩ ꯇ꯭ꯔꯤꯁꯨꯨꯜꯗꯨꯅ ꯄꯥꯏꯔ ꯍꯦꯛꯇ ꯇ꯭ꯔꯤꯁꯨꯜꯗꯨꯅ ꯍꯦꯛꯇ ꯊꯤꯜꯂꯣ
ꯑꯣ ꯑꯩꯒꯤꯗꯤꯅꯦ ꯂꯥꯏꯔꯕꯅꯤꯅꯅꯦ ꯃꯍꯥꯗꯦꯕꯅ ꯆꯥꯟꯗ꯭ꯔꯕꯅꯤꯅ ꯇ꯭ꯔꯤꯁꯨꯜꯗꯣ ꯂꯩ ꯇꯤꯌꯦ ꯑꯩꯒꯤꯗꯤ
ꯅꯪ ꯇ꯭ꯔꯤꯁꯨꯜꯖꯨꯂꯩꯇ꯭ꯔꯦ
ꯎꯝ
ꯚ꯭ꯔꯦꯆꯥꯟꯗꯨꯅꯀꯣꯠꯂꯣ ꯋꯥ ꯂꯨꯄꯥꯂꯤꯁꯤꯡ ꯇꯔꯥ ꯌꯧꯔꯦꯌꯦ ꯅꯪ ꯀꯥꯞꯄꯛꯄ
ꯑꯗꯨ ꯊꯝꯖꯤꯜꯂꯣ ꯅꯪꯒꯤ ꯍꯌꯦꯡ ꯂꯥꯏꯔꯤꯛ- ꯂꯥꯏꯁꯨ ꯇꯝꯕꯗ ꯃꯇꯦꯡ ꯄꯥꯡꯅꯕ ꯑꯩꯅ ꯊꯥꯒꯤꯕꯅꯦ
ꯎꯝ ꯇꯔꯥꯈꯛꯇꯥ ꯁꯤꯅꯥ
ꯍꯩꯃ ꯇꯔꯥꯈꯛ ꯑꯣꯏꯔꯖꯨ ꯃꯇꯦꯡ ꯄꯥꯡꯕꯨ- ꯄꯥꯡꯕꯤꯔꯤꯗꯣ ꯐꯠꯇꯕ꯭ꯔꯣ
ꯑꯥ ꯍꯣꯁꯇꯦꯜꯒꯤ ꯁꯦꯟꯗꯣꯟꯖꯤꯅ ꯀꯣꯛꯈ꯭ꯔꯅꯤꯉꯣ ꯊꯝꯒ꯭ꯔꯣ ꯌꯦꯡꯅꯤꯡꯗꯤꯌꯦ-ꯇꯥꯅꯤꯡꯗꯤ